ꯇꯌꯦꯌꯦ ꯇꯥꯏꯌꯦ
ꯑꯣ ꯀꯩꯗꯧꯔꯝꯃꯤꯅꯣ
ꯁꯨꯝ ꯐꯝꯃꯝꯕꯅꯤꯗ ꯊꯕꯛ ꯂꯣꯏꯕꯒꯤ ꯉꯥꯏꯍꯥꯛꯄꯣ ꯊꯥꯒꯦꯅ
ꯑꯁ ꯉꯁꯤꯁꯤꯀꯣ ꯑꯩ ꯉꯁꯥꯏ ꯍꯈꯣꯏ ꯉꯁꯤ ꯏꯁꯤꯡ ꯂꯥꯛꯑꯦꯕꯀꯣ ꯏꯁꯤꯡ ꯂꯥꯛꯄꯁꯤꯅꯅꯦ ꯑꯩꯈꯣꯏꯒꯤ ꯑꯩꯈꯣꯏ ꯁꯤꯟꯇꯦꯛꯁ ꯑꯍꯨꯝ ꯑꯩꯈꯣꯏꯒꯤ ꯍꯦꯛ ꯆꯥꯡꯛꯄ ꯌꯨꯝꯖꯥꯒꯤꯗꯣ ꯊꯝꯃꯦꯕ ꯑꯗꯨꯗ ꯁꯨꯝ ꯁꯤꯟꯇꯦꯛꯁꯇꯨꯗ ꯏꯁꯤꯡꯁꯤꯅ ꯇꯨꯡꯗꯣꯏꯅꯦꯕꯦ ꯑꯩꯈꯣꯏ ꯇꯣꯇꯤ ꯂꯥꯛꯄ ꯏꯁꯤꯡꯁꯦ ꯌꯥꯁꯤꯜꯂꯒ ꯐꯤꯖꯤꯒꯤ ꯍꯥꯏꯗꯨꯑꯒ ꯐꯐꯝ ꯊꯊꯍꯜꯂꯒꯀꯣ ꯑꯩꯈꯣꯏ ꯏꯃꯨꯡꯗꯅ ꯆꯥꯛꯈꯪꯗꯅ ꯑꯃꯨꯛ ꯑꯩꯈꯣꯏꯒꯤ ꯊꯛꯅꯕꯒꯤ ꯕ꯭ꯔꯥꯏꯠꯁꯦ ꯃꯉꯥ
ꯑꯗꯩ ꯏꯁꯤꯡ ꯂꯥꯛꯇꯣꯔꯦ ꯍꯥꯏꯇꯥꯥꯔꯗꯤ ꯁꯤꯗ ꯑꯗꯨꯝ ꯀꯥꯟꯁꯤꯜꯂꯒ ꯑꯗꯨꯝ ꯄꯨꯁꯤꯜꯂꯒ ꯁꯤꯗ ꯍꯩꯖꯤꯜꯍꯧꯗꯣꯏꯅꯦꯕꯀꯣ ꯑꯗꯨ ꯑꯗꯨꯒ ꯔꯥꯏ ꯁꯦꯡꯗꯣꯛꯑꯒ ꯑꯃꯨꯛ ꯊꯛꯅꯕ ꯊꯝꯕꯇꯨ ꯊꯥꯖꯤꯟ ꯁꯨꯃꯥꯏꯅ ꯇꯧꯕ ꯉꯁꯥꯏꯗꯣ ꯊꯥꯖꯤꯜꯂꯑꯦ ꯊꯥꯖꯤꯜꯂꯒꯅꯦ ꯀꯩ ꯍꯥꯏꯅꯤ ꯑ ꯏꯁꯤꯡꯗꯣ ꯂꯣꯏꯅ ꯌꯥꯁꯤꯟꯕ ꯂꯣꯏꯔꯦꯕ ꯑꯗꯨꯗꯨꯒ ꯊꯟꯗꯣꯔꯦꯅ ꯑꯩꯅ ꯑꯩꯈꯣꯏꯒꯤ ꯏꯁꯤꯡ ꯑꯃꯥꯡꯕ ꯌꯥꯅꯕ ꯇꯞꯅꯦ ꯑꯗꯒꯤ ꯕꯨꯡ ꯀꯩꯀꯩꯩꯅ ꯂꯧꯔꯒ ꯀꯩꯅꯣ ꯇꯧꯔꯝꯕ ꯅꯈꯣꯏꯅ ꯑꯃꯨ ꯏꯄꯥꯗ ꯂꯩꯍꯧꯕꯗꯨꯗ ꯑꯩꯅ ꯃꯥ ꯌꯦꯡꯗꯧ ꯃꯥꯜꯂꯦꯅ ꯂꯥꯛꯄ ꯑꯗꯨꯒꯅꯦ ꯑꯩꯈꯣꯏ ꯏꯁꯤꯡꯒꯤ ꯊꯥꯡꯒꯠꯂꯛꯄꯒꯤ ꯄꯥꯏꯞꯁꯦ ꯃꯁꯥ ꯃꯊꯟꯗ ꯑꯁꯨꯝ ꯄꯨꯈꯠꯂꯛꯄꯤꯗꯨ ꯇꯧꯔꯒꯅꯦ ꯏꯁꯤꯡꯗꯣ ꯇꯥꯔꯒ ꯂꯩꯃꯥꯏꯁꯤꯗ ꯍꯦꯛꯇ ꯀꯩ ꯍꯥꯏꯅꯤ ꯏꯁꯤꯡ ꯏꯆꯎ ꯇꯧꯕꯩ ꯇꯥꯏꯞꯇ ꯈꯨꯃꯤꯠ ꯌꯧꯉꯩ ꯂꯣꯏꯅ ꯊꯨꯝ ꯂꯩꯔꯝꯃꯤꯃꯦꯅꯦ ꯏꯁꯤꯡꯁꯦ ꯉꯥꯛꯇꯪ ꯍꯥꯏꯗꯤ ꯀꯥꯟꯅꯈ꯭ꯔꯦꯕ ꯍꯥꯏꯗꯤ ꯑꯩꯈꯣꯏ ꯃꯌꯥꯏꯅꯁꯨ ꯃꯥꯅ ꯀꯩꯅꯣꯗꯣ ꯀꯣꯔꯐꯨꯗꯣ ꯑꯩꯈꯣꯏꯒꯤ ꯎꯇꯤ ꯊꯣꯡꯅꯕ ꯈꯣꯛꯐꯨ ꯂꯩꯕ꯭ꯔ ꯈꯠꯄ ꯍꯪꯕ ꯂꯥꯛꯄꯩꯅ ꯉꯥꯛꯇꯪ ꯀꯥꯟꯅꯈ꯭ꯔꯕ ꯑꯗꯨꯅ ꯍꯦꯛꯇ ꯇꯥꯎ ꯂꯩꯔꯅꯤꯅ ꯂꯥꯏꯒꯤꯐꯥꯎ ꯑꯃ ꯆꯪꯉꯦꯕ ꯑꯗꯒꯤ ꯑꯃꯨꯛ ꯏꯁꯤꯡ ꯂꯥꯛꯄꯒꯤ ꯑꯃꯨꯛ ꯂꯥꯡꯕꯅꯦ ꯑꯗꯒꯤ ꯃꯧꯔꯣꯡꯒꯤ ꯃꯤ ꯂꯥꯛꯄꯒꯤ ꯆꯥꯛ ꯌꯦꯁꯥꯡ ꯊꯣꯡꯕꯒꯤ ꯑꯃꯨꯛ ꯂꯥꯡꯕꯅꯦ ꯑꯗꯒꯤ ꯇꯥꯟꯖꯥꯗꯨꯗ ꯑꯩꯈꯣꯏꯅ ꯑꯃꯨꯛꯄꯥꯗ ꯃꯣꯠ ꯆꯥꯛ ꯆꯥꯕ ꯆꯠꯇꯣꯏꯅ ꯆꯠꯊꯣꯛꯈ꯭ꯔꯕ ꯑꯗꯨꯒꯤ ꯑꯃꯨꯛ ꯂꯣꯛꯞꯊꯣꯛꯑꯒ ꯑꯃꯨꯛ ꯀꯪꯅꯕ ꯍꯣꯠꯅꯕ ꯍꯧꯖꯤꯛꯐꯥꯎ ꯂꯣꯛ ꯂꯣꯛ ꯂꯥꯎꯔꯤꯑ ꯑꯩ ꯉꯁꯥꯏ ꯅꯪꯉꯣꯟꯗ ꯐꯣꯇꯣ ꯊꯥꯈꯤꯕꯗꯣ ꯀꯪꯕ ꯂꯣꯏꯔꯕꯅꯤ ꯅꯥꯊꯣꯛꯄ ꯂꯣꯏꯔꯛꯑꯕꯅꯦꯕ
ꯑꯗꯨꯅꯤ ꯑꯩꯅ ꯀꯩꯗꯧꯔꯖꯥꯠꯅꯣ ꯃꯥꯏꯁꯤꯕꯣ ꯑꯩꯗꯤ ꯅꯣꯡ ꯌꯥꯝ ꯀꯟꯅ ꯆꯨꯕꯒꯤ ꯏꯁꯤꯡ ꯆꯥꯎꯗꯨ ꯅꯤꯡꯉꯨꯔꯦ ꯑꯩ ꯋꯥꯈꯜꯗꯗꯤꯀꯣ ꯍꯥꯏꯕꯗꯤ ꯅꯣꯡꯁꯨ ꯇꯥꯏꯗꯅ ꯉꯔꯥꯡ ꯑꯍꯤꯡꯁꯨ ꯑꯗꯨꯗ ꯑꯩꯅ ꯈꯜꯂꯤꯁꯤꯅꯦ ꯑꯦ ꯃꯣꯏꯁꯤ ꯃꯣꯏ ꯁꯨꯃꯥꯡꯗꯒꯤ ꯏꯁꯤꯡ ꯆꯦꯟꯁꯤꯜꯂꯛꯏ ꯃꯥꯥꯜꯂꯤꯅ
ꯌꯥꯝ ꯊꯤꯅ ꯇꯥꯕꯖꯥꯠꯅꯤꯅ ꯃꯣꯏꯔꯣꯝꯗꯗꯤ ꯅꯣꯡꯁꯤꯔ ꯑꯩꯒꯤ ꯋꯥꯈꯜꯗ ꯑꯗꯨꯃꯥꯏꯅ ꯈꯟꯕ ꯑꯩꯈꯣꯏ ꯁꯤꯗꯗꯤ ꯌꯥꯝ ꯀꯟꯅ ꯇꯥꯕꯗꯤ ꯑꯣꯏꯗꯦꯕ ꯑꯗꯨꯝ ꯊꯤ ꯊꯤꯠ ꯇꯥꯔꯒ ꯀꯩꯅꯣ ꯕꯥꯔꯣꯒꯤ ꯑꯗꯨꯋꯥꯏꯗ ꯇꯥꯕꯗꯨꯕꯨꯗꯤ ꯈꯤꯇꯪ ꯀꯜꯂꯦꯕꯀꯣ ꯑꯍꯥꯟꯕ ꯇꯥꯕꯗꯨꯕꯨꯗꯤ ꯑꯗꯒꯤꯗꯤ ꯑꯗꯨꯝ ꯄꯥꯅ ꯑꯗꯨꯝ ꯇꯥꯈ꯭ꯔꯕꯅꯦꯕ
ꯑꯗꯨꯅ ꯅꯣꯡꯉꯥꯜꯂꯛꯄꯗꯨꯗ ꯐꯣꯇꯣ ꯊꯥꯔꯛꯄꯗꯨꯗ ꯑꯩꯅ ꯀꯩꯅꯣ ꯃꯥꯏꯁꯤꯕꯨ ꯃꯣꯏꯁꯤꯦ ꯅꯣꯡ ꯌꯥꯝ ꯀꯟꯅ ꯇꯥꯔꯖꯥꯠꯂꯣ ꯏꯃꯨꯡ ꯏꯁꯤꯡꯗꯣꯏ ꯊꯨꯃꯤꯁꯤꯕꯣ ꯈꯜꯂꯤꯕ ꯑꯩꯅ ꯅꯪꯒꯤ ꯇꯣꯇꯤ ꯇꯥꯕ ꯈꯣꯠꯄꯒꯤ ꯋꯥꯈꯜꯗꯤ ꯈꯜꯂꯨꯗꯕ
ꯑꯩ ꯅꯉꯣꯟꯗ ꯐꯣꯇꯣꯅꯦ ꯑꯅꯤ ꯑ ꯊꯥꯏꯗꯣ ꯑꯃꯅ ꯇꯣꯇꯤꯁꯤꯡ ꯌꯥꯕꯒꯤ ꯑꯣꯏꯔꯦ ꯑꯗꯣ ꯑꯃꯗꯨꯅ ꯑꯃꯨꯛ ꯁꯤꯡꯗꯞ ꯊꯣꯛꯄꯒꯤ ꯕꯣꯔꯥ ꯀꯥꯎꯀꯩ ꯊꯥꯕ ꯃꯌꯥꯝꯗ
ꯑꯣ ꯑꯩꯅ ꯎꯝ ꯑꯩꯅ ꯚꯥꯞ ꯑꯣꯏꯗꯕ ꯁꯨꯝ ꯊꯥꯕꯗꯣ ꯑꯗꯨꯗꯤ ꯑꯗꯨꯝ ꯅꯣꯏꯒꯤ ꯏꯁꯤꯡꯗꯣ ꯅꯥꯞꯊꯣꯛꯑꯀꯥꯟꯗ ꯁꯨꯝ ꯀꯪꯕ ꯀꯪꯕ ꯀꯪꯕ ꯍꯥꯏ ꯍꯥꯏꯕꯗꯤ ꯀꯪꯗ꯭ꯔꯤꯕꯅꯤꯅ ꯕꯣꯔꯥ ꯊꯥꯔ ꯆꯠꯅꯕꯒꯤ ꯋꯥꯈꯜ ꯈꯜꯂꯨꯕ ꯑꯩꯅꯗꯤ ꯑꯗꯨꯃꯥꯏꯅ ꯏꯁꯤꯡ ꯀꯩꯅꯣ ꯇꯣꯇꯤ ꯄꯥꯏꯌꯦꯞ ꯇꯣꯇꯤ ꯄꯥꯏꯌꯞꯇꯨꯅ ꯏꯁꯤꯡꯗꯣ ꯄꯥꯊꯣꯛꯑꯝꯕꯒꯤ ꯇꯧꯕꯅꯦ ꯍꯥꯏꯕ ꯋꯥꯈꯜꯗꯣ ꯑꯩꯉꯣꯟꯗ ꯂꯩꯇꯕꯅꯤꯗ ꯑꯩ ꯋꯥꯈꯜꯗꯅ
ꯎꯝ ꯑꯗꯣ ꯏꯁꯤꯡꯗꯨꯁꯨꯦ ꯑꯩꯈꯣꯏ ꯂꯩꯕꯥꯛꯇꯨ ꯑꯣꯏꯕꯅꯤ ꯍꯥꯟꯅꯁꯨ ꯂꯩ ꯂꯩ ꯂꯩ ꯍꯥꯏꯗꯤ ꯂꯍꯤꯡꯗꯣ ꯀꯟꯕꯒꯤ ꯃꯅꯟ ꯑꯗꯨꯝ ꯈꯔ ꯅꯝꯃ ꯂꯩꯕꯅꯦꯕ ꯕꯥꯛ ꯑꯣꯏꯕꯒꯤꯕꯨ ꯄꯣꯠ ꯂꯥꯎꯔ ꯂꯩꯔꯦꯕꯁꯦ ꯀꯌꯥꯝ ꯀꯨꯏꯅꯪꯪꯕ ꯆꯪꯗꯣꯏꯅꯣꯁꯨ ꯈꯪꯗ꯭ꯔꯦ ꯆꯠꯂꯨꯕ ꯀꯥꯟꯗ ꯄꯨꯊꯒꯗꯧꯕ ꯃꯌꯥꯝꯗ ꯈꯔ ꯀꯥꯟꯅ ꯆꯠꯔꯨꯕꯗ ꯑꯃꯨꯛ ꯂꯩꯇꯦꯝ ꯃꯥꯟꯅꯒꯦ ꯑꯣꯏꯔꯤꯅꯦꯕ ꯍꯥꯏꯕꯗꯤ ꯑꯃꯨꯛ ꯊꯣꯡ ꯊꯣꯡꯅꯥꯎ ꯄꯥꯟꯗꯅ ꯑꯃꯨꯛ ꯅꯨꯡꯁꯤ ꯁꯥ ꯆꯪꯅ ꯀꯪꯈꯤꯅꯤ ꯍꯥꯏꯕ ꯃꯐꯝꯁꯨ ꯑꯣꯏꯗ꯭ꯔꯦ ꯑꯗꯩ ꯍꯥꯟꯅꯁꯨ ꯑꯩꯉꯣꯟꯗ ꯍꯤꯡ ꯀꯥ ꯂꯩꯖꯔꯦ ꯃꯥꯏꯅ ꯇꯥꯦ ꯇꯧꯔꯒꯦ ꯀꯃꯥꯏ ꯀꯨꯏꯅ ꯂꯩꯔ ꯈꯪꯗꯣꯏꯅꯣ ꯈꯪꯒꯦ
ꯅꯣꯏꯒꯤ ꯖꯒꯥꯁꯦ ꯀꯃꯥꯏꯅ ꯇꯧꯕꯅꯣ ꯈꯪꯗꯦ ꯑꯗꯨꯝ ꯑꯩꯈꯣꯏꯅ ꯂꯥꯛꯄꯗꯁꯨ ꯂꯩꯥꯏꯔꯦꯟ ꯀꯥꯕꯒꯤ ꯃꯑꯣꯡꯗꯅꯦ ꯂꯩꯕꯥꯛ ꯃꯈꯥꯁꯦ ꯑꯩꯈꯣꯏꯒꯤ ꯆꯣꯠ ꯆꯣꯠ ꯆꯣꯠ ꯆꯣꯠ ꯂꯥꯎꯕꯒꯤ ꯑꯗꯨꯝ ꯀꯩ ꯍꯥꯏꯅꯤ ꯋꯥꯏ ꯇꯦꯇ ꯉꯥꯏꯔꯤꯉꯩꯒꯤ ꯑꯃ ꯃꯆꯨꯗꯣ ꯑꯗꯨꯃꯥꯏꯅ ꯑꯗꯨꯝ ꯂꯩꯕ ꯊꯦꯡꯅꯩꯑꯕ ꯃꯁꯥꯒꯤ ꯑꯗꯨꯝ ꯈꯔ ꯂꯩꯅꯤꯡ ꯀꯥꯒꯟꯕ ꯖꯒꯥ ꯑꯣꯏꯕꯖꯏ ꯅꯣꯏꯒꯤꯗꯣ
ꯍꯣꯏ ꯑꯣꯏꯕ ꯑꯗꯨꯗꯨꯒ ꯑꯩꯈꯣꯏꯒꯤꯗꯤ ꯑꯃꯨꯛ ꯑꯩꯈꯣꯏꯒꯤ ꯏꯔꯝ ꯅꯂꯥꯗꯣ ꯁꯣꯝ ꯅꯥꯀꯟ ꯃꯃꯥꯡꯁꯨ ꯑꯃꯨꯛ ꯂꯩꯔꯦ ꯑꯗꯩ ꯌꯦꯠꯂꯣꯝ ꯃꯈꯥꯔꯣꯝ ꯊꯪꯕꯁꯨ ꯑꯃꯨꯛ ꯂꯩꯔꯦ ꯑꯋꯥꯡ ꯊꯪꯕꯁꯨ ꯑꯃꯨꯛ ꯂꯩꯔꯦ ꯑꯗꯒꯤ ꯃꯅꯤꯡꯂꯣꯝ ꯍꯥꯏꯕꯗꯤ ꯑꯩꯈꯣꯏꯒꯤ ꯑꯩꯈꯣꯏꯒꯤ ꯇꯣꯏꯂꯦꯠ ꯕꯥꯠꯔꯨꯝ ꯂꯩꯕ ꯅꯥꯀꯟꯒꯩꯁꯨ ꯑꯃꯨꯛ ꯃꯑꯣ ꯂꯩꯔꯦ ꯍꯥꯏꯗꯤ ꯄꯨꯂꯞ ꯀꯣꯏꯁꯤꯟꯕꯗꯣ ꯍꯥꯏꯗꯤ ꯏꯅꯝ ꯅꯅꯥꯁꯤ ꯂꯣꯏ ꯀꯣꯏꯁꯤꯟꯕ ꯏꯁꯤꯡ ꯑꯗꯨꯝ ꯆꯦꯜꯂ ꯂꯩꯕꯒꯤ ꯐꯥꯎꯅꯕꯅꯤꯅꯀꯣ ꯑꯗꯨꯏꯗꯨꯒꯤ ꯏꯁꯤꯡꯗꯣ ꯐꯥꯎꯅꯕ ꯑꯗꯨꯃꯥꯏꯅ ꯑꯣꯏꯕ ꯖꯥꯠꯅꯤꯅ ꯑꯗꯨꯝ ꯂꯥꯏꯅꯤꯡ ꯀꯥ ꯂꯩꯌꯦꯕ
ꯑꯗꯨꯅꯦ ꯅꯨꯡꯉꯥꯏꯇꯕꯅꯦ ꯑꯩꯈꯣꯏꯁꯨ ꯑꯩꯈꯣꯏ ꯏꯆꯦꯒꯤ ꯃꯌꯨꯝꯗꯣ ꯑꯩꯈꯣꯏ ꯃꯅꯤꯡꯒꯤ ꯏꯆꯦꯗꯣ ꯃꯣꯏꯁꯨ ꯃꯣꯏ ꯃꯣꯏꯒꯤ ꯀꯥꯁꯦ ꯑꯗꯨꯝ ꯆꯍꯤ ꯆꯨꯞꯄ ꯂꯩꯅꯤꯡꯟ ꯀꯥꯔ ꯂꯩꯕ ꯑꯗꯨꯅ ꯃꯣꯏꯁꯦ ꯌꯥꯝ ꯅꯥꯒꯜꯂꯦꯕꯀꯣ ꯂꯥꯏꯅꯤꯡ ꯀꯥꯞꯄꯁꯦ ꯉꯁꯥꯏꯒꯤ ꯂꯩꯕꯥꯛ ꯃꯅꯤꯡ ꯀꯔꯤ ꯀꯔꯥꯗꯨꯅ ꯁꯨꯝ ꯁꯨ ꯁꯨ ꯁꯣ ꯂꯥꯎꯑꯣꯒꯦ ꯒꯤ ꯃꯥꯒꯤ ꯃꯅꯤꯟꯗꯨꯅꯀꯣ ꯑꯣ ꯃꯣꯏꯁꯤ ꯌꯥꯝ ꯅꯥꯒꯜꯂꯦꯕ ꯑꯗꯨꯅ ꯑꯩꯅ ꯍꯥꯏꯁꯨ ꯍꯥꯏꯁꯤꯅꯤ ꯅꯣꯏꯁꯨ ꯅꯣꯏꯒꯤ ꯂꯥꯏꯅꯤꯡꯜ ꯀꯥꯕꯅꯤꯅꯅꯦ ꯅ ꯍꯥꯏꯁꯦ ꯃꯁꯥ ꯑꯗꯨꯝ ꯁꯣꯜꯂꯤꯗꯅꯀꯣ ꯑꯗꯨꯅ ꯑꯌꯥꯝꯕꯅ ꯑꯗꯨꯒꯨꯝꯕ ꯂꯥꯏꯅꯤꯡ ꯀꯥꯕꯗꯁꯨ ꯊꯣꯛꯄꯁꯨ ꯑꯣꯏꯔꯝꯒꯅꯦꯕ ꯑꯩꯈꯣꯏꯁꯨ ꯑꯩꯈꯣꯏꯁꯤ ꯍꯧꯁꯨ ꯌꯥꯝ ꯅꯥꯀꯜꯂꯦꯕ ꯉꯥꯜꯂꯦ ꯀꯣꯛ ꯆꯤꯛꯏ ꯑꯗꯒꯤ ꯑꯗꯨ ꯇꯧ ꯌꯥꯠꯇꯕ ꯃꯣꯏ ꯗꯁꯤ ꯑꯗꯨ ꯎꯝ
ꯃꯣꯏꯅ ꯍꯤꯗꯥꯛꯁꯤꯗ ꯆꯥꯗꯕ ꯃꯇꯝ ꯑꯝꯇ ꯌꯥꯎꯗꯦ ꯏꯁꯥ ꯅꯨꯡꯉꯥꯏ ꯍꯥꯏꯕ ꯅꯨꯃꯤꯠ ꯑꯝꯇ ꯌꯥꯎꯗꯦ ꯅꯨꯡꯉꯥꯏꯇꯦ ꯁꯤ ꯇꯥꯛꯂꯛꯏ ꯊꯣꯛꯂꯛꯏꯅꯦꯒ ꯑꯗꯨ ꯇꯧꯔꯤꯅꯦꯒ ꯂꯣꯛ ꯊꯨꯡꯉꯒ ꯀꯣꯛ ꯉꯥꯎꯅꯤꯒ ꯑꯗꯨꯃꯥꯏꯅ ꯑꯗꯨꯝ ꯇꯧ ꯂꯩ ꯍꯥꯏꯕ ꯃꯣꯏꯁꯨ ꯂꯥꯏꯗꯤꯟ ꯀꯥꯕꯗꯝꯁꯨ ꯑꯌꯥꯝꯕ ꯑꯣꯏꯔꯝꯗꯧ ꯃꯥꯜꯂꯦ
ꯍꯣꯏ ꯂꯥꯏꯅꯤꯡ ꯀꯥꯁ ꯐꯠꯇꯅ ꯃꯅꯨꯡꯗꯒꯤ ꯍꯥꯞꯄꯗꯤ ꯂꯍꯤꯡ ꯃꯝ ꯑꯃ ꯅꯝꯖꯔꯦ ꯃꯁꯥꯒꯤ ꯁꯣꯔ ꯍꯣꯟꯕꯗ ꯅꯨꯡꯉꯥꯏꯇꯕ ꯑꯗꯒꯤ ꯍꯥꯀꯠꯆꯕ ꯀꯩꯒꯕ ꯑꯗꯨꯝ ꯇꯧꯒꯟꯕꯅꯦꯕꯀꯣꯈ ꯑꯗꯨꯝ ꯑꯃꯨꯛꯁꯤꯗ ꯃꯈꯥꯗ ꯇꯨꯝꯃꯤꯅꯤꯗꯣ ꯃꯊꯛ ꯁꯨ ꯁꯥꯏꯅ ꯃꯥꯗꯤ ꯏꯪꯉꯤ ꯃ ꯌꯥꯏꯑꯕ ꯅꯤꯡꯊꯝ ꯊꯥ ꯍꯥꯏꯔꯥ ꯀꯩꯝ ꯅꯥꯔꯣꯏ ꯀꯥꯂꯦꯟ ꯊꯥ ꯍꯥꯏꯔ ꯕꯔ ꯄꯠꯊꯔ ꯅꯥꯗꯣꯏꯅꯦꯕ ꯃꯥꯒꯤ ꯃꯇꯝ ꯅꯥꯏꯌꯦꯕ ꯂꯩꯌꯦꯕ ꯅꯥꯕꯁꯦ ꯑꯗꯨꯝ ꯀꯜꯂꯤ ꯍꯥꯏꯗꯤ ꯏꯪꯉꯤ ꯃꯍꯩ ꯃꯁꯥ ꯑꯃ ꯀꯟꯕꯗꯣ ꯑꯗꯨꯥꯏ ꯍꯣꯏꯦꯕ ꯑꯗꯨꯅꯤ ꯇꯧꯔꯤꯁꯦ ꯒ꯭ꯌꯥꯟ ꯇꯥꯗꯦ ꯇꯧꯔꯤꯁꯦ ꯍꯣꯏ ꯅꯣꯏ ꯏꯆꯦ ꯀꯩꯅꯣ ꯅꯣꯏ ꯏꯆꯦ ꯍꯣꯏ ꯁꯨꯃꯥꯏꯅ ꯇꯧꯔꯒꯅꯤ ꯑꯗꯨ ꯅꯣꯏ ꯑꯁꯥ ꯑꯣꯏꯕ꯭ꯔꯥ ꯀꯩꯅꯣ ꯇꯧꯒꯨꯝ ꯇꯧꯗꯣꯏꯅꯦ ꯑꯗꯨꯝ ꯃꯣꯏ ꯍꯤꯗꯥꯛ ꯀꯩꯀꯩꯗꯤ ꯃꯣꯏ ꯄꯤꯗꯕ ꯈꯣꯠꯄ ꯇꯧꯕꯗ ꯃꯣꯏꯗꯤ ꯑꯃꯨꯛ ꯀꯃꯥꯏꯅ ꯇꯧꯒꯦ
ꯑꯗꯨ ꯑꯃꯨꯛꯃꯨꯛꯇꯤ ꯑꯗꯨꯝ ꯄꯤꯊꯣꯔꯛꯄꯅꯦ ꯑꯗꯨꯗꯨꯒꯅꯦ ꯃꯣꯏꯅꯁꯨ ꯑꯃꯨꯛ ꯑꯩꯈꯣꯏꯒꯤ ꯀꯩꯅꯣ ꯀꯃꯥꯏꯅ ꯍꯥꯏꯗꯣꯏꯅꯣ ꯈꯪꯗꯦ ꯅꯨꯄꯤ ꯑꯣꯏꯕꯤꯒꯤ ꯑꯣꯏ ꯑꯌꯥꯝꯕ ꯑꯣꯏ ꯑꯣꯏꯗꯅ ꯃꯣꯏꯗꯤ ꯑꯗꯨꯗ ꯅꯨꯄꯤꯁꯤꯡ ꯃꯣꯏꯒ ꯈꯪꯅ ꯆꯥꯟꯅꯕ ꯈꯪꯗꯦ ꯑꯗꯒꯤ ꯃꯣꯏꯒꯤ ꯃꯤꯠꯄꯕꯤ ꯀꯥꯡꯕꯨ ꯗꯁꯨ ꯑꯌꯥꯝꯕꯅ ꯇꯧ ꯃꯥꯜꯂꯤ ꯃꯣꯏꯒꯤꯁꯤꯀꯣ ꯑꯗꯨ ꯃꯣꯏ ꯍꯤꯗꯥꯛ ꯂꯥꯡꯊꯛꯇꯤ ꯑꯗꯨꯝ ꯌꯦꯟꯊꯣꯛꯄꯅꯦ ꯃꯣꯏ ꯚꯤꯇꯥꯃꯤꯟ ꯀꯔꯤ ꯀꯔꯥ ꯑꯗꯒꯤ ꯑꯥꯏꯔꯟ ꯅꯨꯡꯂꯟ ꯀꯔꯤ ꯀꯔꯥ ꯂꯩꯗꯅꯀꯣ ꯃꯣꯏꯒꯤ ꯍꯤꯗꯥꯛꯀꯤ ꯃꯣꯏꯗ ꯄꯤꯔꯛꯄꯈꯩꯗꯣ ꯃꯣꯏꯅ ꯑꯃꯨꯛ ꯂꯣꯏꯅꯃꯛ ꯌꯦꯟꯕꯅ ꯑꯗꯨꯃꯥꯏꯅ ꯇꯧꯔꯒ
ꯑꯣ ꯑꯗꯨ ꯍꯥꯏꯔꯒꯅꯦ ꯑꯩ ꯑꯩꯅ ꯉꯁꯥꯏ ꯊꯥꯔꯛꯄ ꯍꯩꯌꯨ ꯈꯨꯣꯇꯣꯡꯗꯣ ꯌꯥꯝ ꯆꯥꯅꯤꯡꯉꯦ ꯑꯗꯨ ꯅꯣꯏꯁꯦ
ꯑꯩ ꯀꯨꯏꯑ ꯆꯠꯇꯕ ꯆꯠꯇꯕ ꯀꯨꯏꯔꯦ ꯍꯥꯏꯗꯤꯅꯦ ꯁꯨꯝ ꯊꯕꯛ ꯑꯃ ꯂꯩꯇ꯭ꯔꯒꯗꯤ ꯁꯨꯝ ꯆꯠꯄꯒꯤ ꯇꯥꯟꯖꯥꯁꯦ ꯑꯗꯨꯝ ꯐꯪꯗꯦꯕ ꯊꯧꯗꯣꯛ ꯊꯣꯛꯅꯔꯀꯥꯟꯗ ꯆꯠꯄ ꯅꯠꯇꯅ ꯆꯠꯇꯦꯕꯅ ꯅꯛꯅꯩ ꯍꯥꯏꯔꯒꯁꯨ ꯀꯩ ꯍꯥꯏꯅꯤ ꯊꯕꯛꯁꯦ ꯃꯣꯏꯒꯤꯁꯨ ꯊꯕꯛ ꯌꯥꯝ ꯆꯤꯜꯂꯦꯕ ꯃꯥꯒꯤ ꯑꯁꯥ ꯑꯣꯏꯅꯕꯒꯤ ꯃꯑꯣꯡ ꯆꯠꯂꯅꯤ ꯑꯗꯒꯤ ꯃꯣꯏꯒꯤꯁꯨ ꯃꯤ ꯃꯔꯣ ꯂꯩꯇꯦꯕ ꯃꯣꯏꯁꯨ ꯃꯤ ꯌꯥꯝ ꯌꯥꯝꯗꯦꯕ ꯃꯆꯥꯅꯨꯄꯥ ꯑꯅꯤꯈꯛ ꯂꯩꯕꯗꯨꯁꯨ ꯃꯄꯥꯟ ꯂꯝꯗ ꯂꯣꯏ ꯂꯩꯈ꯭ꯔꯦ
ꯑꯗꯨꯗꯨꯅ ꯑꯩꯈꯣꯏ ꯏꯆꯦꯒ ꯏꯕꯥꯏ ꯈꯇꯪ ꯂꯩꯍꯧꯕꯅꯤꯅꯀꯣ ꯑꯗꯩ ꯏꯅꯦꯗꯨꯗꯤ ꯃꯁꯥ ꯁꯣꯟꯕꯅꯤꯅ ꯃꯥꯗꯤ ꯐꯃꯨꯡꯗ ꯑꯗꯨꯝ ꯂꯩꯗꯅꯀꯣ ꯀꯩꯝꯇ ꯇꯧꯕ ꯈꯣꯠꯄ ꯉꯝꯗꯦꯕ
ꯑꯗꯨꯗꯨꯅ ꯃꯤ ꯃꯔꯣ ꯂꯩꯇꯕꯗꯤ ꯃꯣꯏꯁꯨ ꯊꯕꯛ ꯌꯥꯝ ꯆꯤꯟꯖꯩ ꯍꯥꯏꯕ ꯑꯗꯩ ꯃꯌꯨꯝꯗꯁꯨ ꯃꯣꯏꯁꯨ ꯑꯆꯥ ꯑꯊꯛ ꯃꯌꯥꯝ ꯑꯃ ꯑꯩꯈꯣꯏꯒꯤ ꯎ ꯀꯩꯅꯣ ꯑꯩꯈꯣꯏꯒꯤ ꯀꯩ ꯍꯥꯏꯅꯤ ꯃꯤꯅꯤ ꯊꯣꯛꯑꯒ ꯍꯧꯍꯟꯕꯗꯣ ꯃꯣꯏꯁꯨ ꯍꯧꯍꯜꯂꯦꯕ ꯕꯦꯀꯔꯤ ꯆꯥ ꯑꯃ ꯇꯧꯕꯅꯤꯅ ꯑꯗꯨꯗꯨꯒꯤ ꯑꯃꯨꯛ ꯄꯣꯠꯇꯣ ꯃꯤꯒꯤ ꯃꯌꯥꯝꯒꯤ ꯂꯧ ꯂꯥꯛꯄꯒꯤ ꯑꯃꯨꯛ ꯄꯤꯅꯕ ꯍꯣꯠꯅꯅꯤ ꯑ ꯃꯣꯏꯅꯁꯨ ꯑꯃꯨꯛ ꯒꯥꯔꯤ ꯇꯧꯔꯒ ꯊꯥꯕ ꯑꯗꯨꯝ ꯆꯠꯂꯤ ꯑꯗꯨꯅ ꯊꯕꯛꯇꯣ ꯑꯝꯇ ꯁꯪꯅꯗꯕꯅꯤꯅ ꯃꯥꯏ ꯑꯣꯟꯁꯤꯟꯅꯔꯒꯅꯦ ꯐꯝꯃꯤꯟꯅꯕꯗꯨ ꯐꯪꯗꯦ ꯍꯥꯏ ꯊꯧꯗꯣꯛ ꯋꯥꯊꯣꯛ ꯊꯣꯛꯄ ꯅꯠꯇꯅ ꯀꯔꯤꯝ ꯆꯠꯅꯕ ꯐꯪꯗꯦꯕ
ꯑꯣ ꯑꯗꯨꯅꯦ ꯍꯥꯏꯁꯦ ꯃꯥꯁꯦ ꯌꯥꯝ ꯆꯤꯜꯂꯝꯒ ꯏꯊꯟꯇ ꯉꯥꯏꯔꯕꯅꯤꯅ ꯃꯅꯧ ꯑꯃ ꯂꯩꯕꯁꯨ ꯌꯨꯝꯗ ꯀꯣꯛ ꯂꯩꯔꯗꯤ ꯐꯗꯕ ꯊꯕꯛ ꯇꯧꯔꯤꯅꯦ ꯁ꯭ꯋꯥꯏ ꯃꯄꯥꯟ ꯂꯝꯗꯧ ꯆꯠꯊꯣꯛꯈ꯭ꯔꯦ ꯑꯗꯣ ꯃꯆꯥꯅꯨꯄꯥꯁꯨ ꯑꯃꯨꯛ ꯏꯟꯅꯈ꯭ꯔꯦ ꯑꯗꯣ ꯒ꯭ꯌꯥꯟ ꯇꯥꯔꯦ ꯃꯣꯏ ꯌꯨꯝꯕꯥꯥꯟ ꯀꯩꯕꯥꯜꯁꯤꯁꯨ ꯍꯥꯏꯕꯗꯤ ꯒ꯭ꯌꯥꯟ ꯃꯌꯥꯝ ꯇꯥꯗꯕꯗꯣ ꯑꯗꯣ ꯍꯥꯏꯔꯒ ꯅꯪꯒꯤ ꯅꯍꯥꯟꯒꯤ ꯐꯣꯟ ꯂꯩꯕꯒꯤ ꯄꯩꯁꯥꯗꯨꯗꯤ ꯃꯥꯅ ꯄꯤꯔꯛꯈ꯭ꯔꯕ꯭ꯔꯣ ꯀꯃꯥꯏꯅ ꯇꯧꯔ ꯇꯔꯒꯦꯗꯅ ꯄꯨꯈꯤꯕ꯭ꯔꯣ
ꯑꯣ ꯄꯤꯔꯛꯑꯦ ꯃꯣꯏ ꯅꯍꯥꯟ ꯇꯥꯔꯤꯛ ꯑꯃꯗꯨꯗ ꯑꯗꯨꯝ ꯎꯝ ꯑꯩꯉꯣꯟꯗ ꯄꯤꯔꯛꯑꯦ ꯑꯩꯒꯤ ꯀꯩꯅꯣꯗ ꯑꯦꯀꯥꯎꯟꯗꯨꯗ ꯃꯣꯏꯅꯍ ꯀꯥꯞꯄꯤꯔꯦ ꯑꯗ ꯍꯧꯖꯤꯛꯁꯦ ꯀꯛꯈ꯭ꯔꯕ ꯀꯛꯇ꯭ꯔꯦꯕ ꯑꯩ ꯉꯁꯤ ꯆꯦꯛ ꯇꯧꯒꯗꯧꯕꯁꯦ ꯌꯦꯡꯗ꯭ꯔꯤꯅꯦ ꯑꯩꯕꯨ ꯃꯣꯏ ꯇꯥꯔꯤꯛ ꯑꯃꯒꯤ ꯑꯗꯨꯋꯥꯏꯗ ꯍꯥꯞꯄꯤꯌꯨ ꯑꯗꯨꯒ ꯇꯥꯔꯤꯛ ꯃꯉꯥ ꯇꯔꯨꯛ ꯑꯗꯨꯋꯥꯏꯗ ꯀꯛꯀꯅꯤꯅ ꯍꯥꯏꯕꯅꯦꯕ ꯕꯦꯡꯅ ꯅꯪ ꯀꯛ ꯈꯔ ꯀꯛꯇ꯭ꯔꯤꯕꯩ ꯑꯩꯨ ꯇꯕꯨ ꯌꯦꯡꯕꯨ ꯌꯦꯡꯗ꯭ꯔꯦ ꯍꯣꯔꯦꯟ ꯀꯣꯟꯅ ꯌꯦꯡꯉꯒꯦ
ꯍꯣꯏꯒꯤ ꯑꯃꯨꯛ ꯍꯥꯏꯕ ꯅꯣꯏꯁꯨ ꯌꯥꯝ ꯂꯩꯖꯕ ꯍꯥꯏꯗꯨꯅ ꯃꯣꯏꯁꯨ ꯑꯗꯨꯝ ꯈꯔ ꯈꯔ ꯋꯥꯠꯂꯤꯀꯥꯟꯅ ꯅꯤꯡꯁꯤꯡꯉꯣ ꯑꯗꯨ ꯄꯤꯁꯥꯔ ꯆꯅꯤ ꯌꯦ ꯂꯥꯏ ꯈꯪꯕꯅꯤꯅ ꯅꯅꯁꯨ ꯐꯨꯠꯂꯛꯑꯗꯤ ꯀꯃꯥꯏꯅ ꯅꯠꯇ꯭ꯔ ꯌꯨꯝꯈꯤꯕ ꯍꯣꯠꯅ ꯉꯗ꯭ꯔꯤꯀꯥꯟꯗ
ꯀ ꯃꯥꯅꯦ ꯃꯥꯅꯦ ꯂꯩꯅꯔꯗꯤ ꯐꯕ ꯂꯩꯇꯕ ꯁꯤꯁꯤꯅ ꯉꯥꯝꯅ ꯉꯥꯝꯅꯕ ꯇꯧꯅꯔꯤꯕꯅꯤꯅꯀꯣ ꯃꯤ ꯑꯃꯗ ꯑꯃꯨꯛ ꯊꯣꯡꯖꯤꯟꯕ ꯍꯥꯏꯗꯨꯗꯤ ꯑꯩꯈꯣꯏꯁꯨ ꯂꯩꯇꯦ ꯍꯥꯏꯕ ꯁꯦꯡꯅ ꯍꯥꯏꯔꯀꯥꯟꯗ ꯑꯩꯁꯨ ꯑꯩꯅ ꯄꯥꯏꯔꯤꯕ ꯐꯣꯟꯁꯦ ꯌꯥ ꯄꯣꯟꯇ꯭ꯔꯦꯕ ꯑꯗꯨꯕꯨ ꯇꯉꯥꯏ ꯐꯗꯕꯒꯤ ꯌꯥꯅ ꯌꯥꯅꯅꯕ ꯍꯥꯏꯅ ꯁꯤꯖꯤꯟꯅꯔꯤꯅꯦ ꯑꯩꯁꯨ ꯁꯤ ꯑꯍꯟꯕ ꯁꯤꯜꯂꯣ ꯍꯥꯏꯔꯕꯅꯦꯕ ꯆꯍꯤ ꯃꯉꯥ ꯇꯔꯨꯛ ꯍꯦꯟꯅ ꯁꯤꯖꯤꯟꯅꯔꯛꯑꯕꯅꯦꯕ ꯑꯩꯒꯤ ꯐꯣꯟꯁꯤꯁꯨ ꯂꯩꯇꯕꯒꯤ ꯈꯥꯡꯉꯕꯩ ꯋꯥꯅꯤ
ꯍꯣꯏ ꯑꯗꯨꯅꯤ ꯒ꯭ꯌꯥꯟ ꯇꯥꯒꯦ ꯇꯧꯔꯤꯁꯦ ꯑꯗꯣ ꯉꯁꯥꯏꯗ ꯅꯣꯡꯗꯨ ꯇꯥꯗꯣ ꯃꯥꯜꯂꯝꯃꯦꯩ ꯃꯥꯜꯂꯝꯃꯒꯅꯦ ꯉꯁꯤ ꯅꯣꯡꯃꯔꯤꯃꯨꯛ ꯇꯥꯗ꯭ꯔꯤ ꯉꯁꯥꯏ ꯑꯌꯨꯛ ꯉꯟꯇꯥ ꯌꯥꯎꯔꯛꯄꯗ ꯈꯤꯇꯪ ꯇꯥꯔꯝꯕꯗꯣ ꯑꯗꯩ ꯅꯨꯡꯁꯥꯁꯦ ꯏꯛ ꯂꯥꯎꯅ ꯁꯥꯔꯤꯕ ꯍꯧꯖꯤꯛ ꯇꯧꯔꯤꯁꯦ ꯄꯨꯔꯥ ꯋꯦꯗꯔꯁꯦ ꯀꯩ ꯍꯥꯏꯅꯤ ꯍꯥꯏꯗꯤ ꯀꯥꯂꯦꯟꯒꯤ ꯅꯨꯡꯁꯥ ꯈꯨꯁꯥꯗꯣ ꯑꯗꯨꯃꯥꯏꯅ ꯁꯥꯔꯤꯑꯕ ꯑꯗꯣ ꯁꯥꯏꯁꯦ ꯑꯩ ꯀꯩꯅꯣꯝ ꯇꯧꯒꯦ ꯐꯤ ꯐꯧꯒꯦ ꯍꯥꯏ ꯊꯣꯛꯈ꯭ꯔꯕ ꯎꯨꯃꯪꯁꯤꯒ ꯅꯣꯡ ꯐ ꯤꯠꯂꯛꯇꯣꯏꯅꯦꯕ ꯑꯗꯨꯅ ꯍꯣꯏ ꯐꯧꯔꯦ ꯀꯔꯥꯏ ꯇꯧꯒꯦ ꯀꯔꯥꯏ ꯇꯧꯗꯦ ꯀꯔ ꯑꯗꯨꯃꯥꯏꯅ ꯇꯧ ꯂꯩꯔ ꯇꯧꯔꯤꯁꯦ
ꯁꯤꯗꯁꯨ ꯑꯃꯨꯛ ꯇꯧꯔꯤꯁꯤ ꯎꯗ꯭ꯔꯣ ꯉꯁꯥꯏꯈꯣꯏ ꯉꯁꯥꯏꯈꯣꯏ ꯅꯣꯡ ꯆꯨꯔꯝꯃꯒ ꯑꯃꯨꯛ ꯌꯥꯝ ꯃꯥꯟꯅ ꯆꯨꯔꯝꯃꯤ ꯉꯥꯏꯍꯥꯛꯇꯪ ꯃꯤꯅꯤꯠ ꯃꯔꯤ ꯃꯉꯥ ꯀꯟꯅ ꯇꯨꯔ ꯆꯨꯔꯝꯃꯦ ꯑꯗꯨ ꯍꯧꯖꯤꯛ ꯑꯃꯨꯛ ꯅꯨꯡꯁꯥ ꯏ ꯀꯅ ꯑꯃꯨꯛ ꯁꯥꯈ꯭ꯔꯦ ꯑꯗꯨꯒ ꯑꯃꯨꯛꯅꯦ ꯍꯧꯖꯤꯛ ꯑꯃꯨꯛ ꯀꯩꯅꯣ ꯇꯧꯔꯦ ꯃꯝꯊꯔꯛꯑꯦ ꯃꯦꯅ ꯇꯥꯗꯦꯕ ꯉꯥꯏꯍ ꯂꯩꯒ ꯑꯃꯨ ꯁꯥꯏ ꯉꯥꯏꯍꯂꯒ ꯏꯪꯉꯤ ꯑꯗꯩ ꯅꯣꯡꯁꯤꯅ ꯃꯄꯨꯡ ꯐꯥꯅ ꯇꯥꯔꯒ ꯂꯧꯕꯨꯛꯇ ꯀꯩꯗ ꯏꯁꯤꯡꯗ ꯃꯔꯥꯡ ꯀꯥꯏꯅ ꯂꯩꯅꯅꯕꯒꯤ ꯇꯥꯕꯤꯕ ꯑꯣꯏꯗꯤ ꯐꯕ ꯂꯩꯈꯣꯝ ꯊꯣꯛꯅꯕ ꯇꯥꯕ ꯅꯣꯡꯃ ꯆꯞ ꯃꯥꯟꯅꯔꯦ ꯍꯥꯏꯕ ꯑꯩꯈꯣꯏꯗꯤ ꯂꯝꯕꯤꯁ ꯍꯧꯖꯤꯛꯐꯥꯎ ꯊꯣꯛ ꯌꯥꯗ꯭ꯔꯤꯕ
ꯉꯔꯥꯡ ꯅꯨꯡꯗꯥꯡ ꯇꯥꯔꯝꯕꯗꯨ ꯉꯁꯥꯏ ꯑꯨꯛ ꯈꯔ ꯇꯥꯁꯟꯕꯗꯨ ꯑꯗꯩ ꯂꯝꯕꯤ ꯁꯦꯝꯕꯒꯤ ꯂꯣꯏꯗꯕꯒꯤ ꯃꯣꯏ ꯂꯩꯕꯥꯛ ꯊꯥꯖꯟ ꯑꯃꯨꯤ ꯄꯤ꯭ꯔꯦ ꯄꯤ꯭ꯔꯦ ꯄꯤꯗ꯭ꯔꯦꯅ ꯉꯁꯥꯏꯒꯤ ꯂꯝꯕꯤꯁꯤꯁꯨ ꯃꯤ ꯑꯣꯈꯥꯛ ꯐꯥꯎꯔꯤꯅꯣ ꯑꯩꯈꯣꯏ ꯂꯝꯕꯤꯁꯤꯗꯤ ꯃꯅꯤꯡ ꯃꯃꯥꯡꯗꯣ ꯃꯤ ꯂꯣꯏ ꯇꯥꯕꯅꯤꯅꯀꯣ ꯃꯃꯜ ꯃꯅꯤꯡꯗꯤ ꯊꯂꯛꯄꯁꯨ ꯑꯗꯒꯤ ꯃꯃꯥꯡꯗ ꯊꯣꯛꯂꯛꯄꯁꯨ ꯂꯝꯕꯤꯁꯤꯗꯗꯤ ꯂ ꯄꯨꯟꯅ ꯊꯣꯛꯇꯣꯏꯅꯤꯗꯅ ꯂꯝꯕꯤꯁꯦ ꯂꯣꯏꯔꯦ ꯍꯧꯖꯤꯛ ꯒꯥꯔꯤ ꯊꯧꯕꯒꯤ ꯈꯣꯡ ꯆꯠꯄꯒꯤ ꯂꯣꯏꯂꯨ ꯋꯥꯔꯦ
ꯍꯣꯏ ꯅ ꯀꯒꯌꯥꯟ ꯇꯥꯔꯒꯦꯗ ꯑꯗꯨꯗ ꯑꯩ ꯊꯝꯃꯒꯦꯀꯣ ꯊꯕꯛ ꯑꯃ ꯂꯥꯛꯑꯦ
ꯃ